ꯑꯣ
ꯀꯩꯗꯧꯔꯝꯃꯤ ꯑꯁ ꯍꯄꯝꯝꯕꯅꯤ ꯅ ꯅꯨꯁꯥꯟ ꯅꯁꯥꯟ ꯁꯥꯕ ꯇꯐꯝ ꯑꯃ ꯈꯪꯗꯦꯅ ꯀꯩꯗꯔꯃꯤ ꯑꯣꯏꯗ
ꯑꯖꯨꯒꯣ ꯍꯤꯞꯄꯝ ꯁꯃꯟꯗꯅ
ꯑꯣ ꯀꯖꯅ ꯆꯥꯈ꯭ꯔꯕ ꯉꯁꯤꯒꯤꯗꯤ
ꯉꯁꯤꯒꯤ ꯁꯧꯒꯔꯤ ꯑꯃꯒ ꯀꯥꯡꯍꯣꯡ ꯑꯃ ꯆꯥꯏꯌꯦ ꯅꯪꯗꯤ
ꯑ ꯑꯩꯁꯨ ꯑꯩꯈꯣꯏ ꯃꯥꯅ ꯄꯨꯈꯣꯏꯗ ꯉꯥꯞ ꯐ ꯍꯥꯏꯅ ꯆꯌꯦ
ꯑꯣ ꯑꯁ ꯄꯨꯈ꯭ꯔꯤ ꯉꯥꯗꯤ ꯌꯥꯝ ꯍꯥꯎꯔꯝꯅꯤꯕꯣ
ꯍꯥꯎꯋꯦ ꯄꯨꯡꯉꯥꯁꯦ ꯑꯩꯈꯣꯏꯁꯦ ꯄꯨꯈ꯭ꯔꯤꯁꯦ ꯆꯍꯤ ꯃꯃꯥ ꯃꯃꯗꯒꯤ ꯊꯥꯗꯈꯤꯕ ꯑꯉꯥꯡꯉꯩꯗ ꯑꯗꯨꯝ ꯐꯥꯅꯤ ꯀꯥꯟꯗꯩ ꯐꯥꯔꯠꯁꯦꯗꯣ
ꯎꯝ
ꯀꯩꯅꯣꯅꯤꯗ ꯉꯥꯕꯨꯗꯤ ꯑꯩꯈꯣꯏꯅ ꯒ꯭ꯔꯥꯁ ꯀꯥ ꯑꯣꯏꯅ ꯅꯥ ꯄꯤ ꯁꯥꯥꯕꯤꯒ ꯍꯥꯏꯅ ꯃꯉꯥꯗꯣ
ꯎꯝ
ꯑꯗꯨꯅꯦ ꯀꯩꯅꯣ ꯇꯧ ꯑꯩꯈꯣꯏꯒꯤꯗꯤ ꯄꯨꯈ꯭ꯔꯤꯁꯦ ꯑꯗꯨꯝ ꯑꯩꯈꯣꯏ ꯕ ꯑꯩꯈꯣꯏ ꯃꯕꯥꯅ ꯉꯥꯁꯦ ꯑꯗꯨꯝ ꯊꯥꯗꯩꯑꯕ ꯆꯍꯤ ꯑꯃꯒꯤ ꯆꯩꯔꯥꯎꯕ ꯂꯥꯛꯄ ꯆꯥꯛꯀꯧꯕ ꯂꯥꯛꯄꯗ ꯁꯅꯅꯕ
ꯑꯣ ꯂꯩꯅꯗ꯭ꯔꯦ ꯑꯃ
ꯎꯝ ꯅꯣꯏꯗꯤ ꯀꯩꯒꯤ ꯄꯨꯍꯤ ꯀꯩꯀꯥ ꯉꯥ ꯊꯥꯗꯕ꯭ꯔꯥ
ꯑꯩꯈꯣꯏ ꯄꯨꯈ꯭ꯔꯤ ꯊꯥꯗꯩ ꯑꯗꯣ ꯏꯁꯤꯡꯗꯣ ꯐꯠꯇꯕꯒꯤ ꯊꯥꯗꯗ꯭ꯔꯦ ꯍꯥꯟꯅꯅꯤ ꯊꯥꯗꯔꯝꯃꯦ
ꯑꯣ
ꯎꯝ ꯌꯨꯝꯗ ꯌꯨꯝꯗ ꯀꯔꯤ ꯁꯦꯝꯖꯑꯕ ꯄꯨꯈ꯭ꯔꯤꯗ ꯇꯧꯔꯒ ꯊꯥꯗꯕ ꯉꯥꯗꯅ ꯃꯍꯥꯎ ꯌꯥꯝ ꯍꯦꯜꯂꯤꯀꯣ
ꯍꯦ ꯂꯩ ꯍꯦꯂ ꯂꯩ ꯍꯥꯏꯥꯏꯗꯤ ꯍꯧꯖꯤꯛꯀꯥꯟꯒꯤ ꯐꯥꯝꯗꯒꯤ ꯄꯨꯊꯣꯔꯏꯕ ꯉꯥꯅꯤ ꯉꯥꯏꯁꯦ ꯃꯣꯏꯒꯤ ꯁꯦꯟꯗꯣꯡ ꯂꯩꯅꯕ ꯍꯣꯠꯅꯕꯗ ꯃꯇꯝꯒꯤ ꯍꯥꯔ ꯅꯨꯡꯁꯦ ꯄꯨꯡꯆꯥꯏꯗꯦ ꯆꯥꯏꯁꯤꯜꯂꯒ ꯉꯥꯔꯒꯁꯨ ꯃꯆꯤꯟꯖꯥꯛꯇ ꯍꯧꯖꯤꯛ ꯆꯥꯅ ꯑꯩꯈꯣꯏꯒꯤ ꯂꯣꯏꯅꯔꯤꯕ ꯕꯣꯏꯂꯔꯖꯤꯠ ꯇꯕꯨ ꯅꯨꯃꯤꯠ ꯅꯤꯐꯨ ꯃꯉꯥꯅꯤꯒꯤ ꯄꯣꯠꯅꯤꯗꯅ
ꯎꯝ
ꯁꯤ ꯅꯨꯃꯤꯠ ꯅꯤꯐꯨ ꯃꯉꯥꯅꯤꯒꯤ ꯄꯣꯠꯁꯦ ꯁꯨꯃꯥꯏꯅ ꯉꯥꯗꯨꯁꯨ ꯇꯧꯕ ꯌꯥꯎꯅꯩ ꯍꯥꯏꯅꯤ ꯅꯪ ꯈꯪꯕ꯭ꯔꯣ ꯁꯤꯕꯣ ꯆꯨꯝꯃꯖꯥꯠꯂꯣ
ꯈꯪꯗꯦꯗꯤ ꯑꯗꯨꯁꯦ ꯃꯤꯅꯗꯤ ꯍꯥꯏꯗꯤ ꯍꯥꯏꯅꯩ ꯅꯠꯇ꯭ꯔꯥ
ꯎꯝ
ꯑꯣ ꯆꯨꯝꯃꯝꯕꯁꯨ ꯌꯥꯏꯗ ꯃꯤꯅ ꯍꯥꯏꯅꯔꯤꯁꯦ ꯃꯔꯝ ꯈꯔꯗꯤ ꯑꯗꯨꯝ ꯂꯩꯔꯕ ꯄꯣꯠꯅꯦꯕ
ꯍꯥꯏꯗꯤ ꯑꯩꯈꯣꯏꯅ ꯑꯉꯥꯡ ꯑꯣꯏꯔꯤꯀꯥꯟꯗꯒ ꯑꯩꯈꯣꯏ ꯆꯨꯞꯄꯗꯤ ꯑꯩꯈꯣꯏꯗꯤ ꯆꯥꯛ ꯅꯠꯇ꯭ꯔꯒ ꯇꯦꯟꯊꯣꯛꯇꯧꯔꯣ ꯆꯨꯞꯄꯛꯇ꯭ꯔꯣ
ꯃꯥ
ꯎꯝ ꯍꯧꯖꯤꯛꯀꯥꯟꯗꯤ ꯑꯗꯨ ꯅꯠꯇ꯭ꯔꯦ ꯍꯥꯏꯗꯤ ꯃꯩꯒꯤ ꯗꯨꯀꯥꯟ ꯗꯨꯀꯥꯟ ꯈꯣꯏ ꯗꯨꯀꯥꯟ ꯃꯌꯥꯝ ꯂꯩꯔꯦꯗꯅ ꯉꯥ ꯐꯥꯅꯕ ꯈꯣꯏ ꯗꯨꯀꯥꯟ ꯃꯣꯏ ꯃꯣꯏꯒꯤ ꯁꯨꯝꯕ ꯗꯨꯀꯥꯟꯁꯤꯗꯒꯤ ꯃꯆꯤꯟꯖꯥꯛꯁꯤ ꯁꯤꯒꯤ ꯉꯥꯁ ꯐꯥꯒꯦ ꯍꯥꯏꯔꯒꯅ ꯃꯁꯤ ꯃꯆꯤꯟꯖꯥꯛ ꯆꯥꯛ ꯂꯩ ꯃꯁꯤ ꯉꯥꯁꯦ ꯐꯥꯒꯦ ꯍꯥꯏꯔꯒꯅ ꯃꯁꯤ ꯃꯆꯤꯟꯖꯥꯛꯁꯤꯗ ꯍꯦꯟꯅ ꯃꯈꯜ ꯃꯈꯜꯒꯤ ꯃꯆꯤꯟꯖꯥꯛ ꯃꯌꯥꯝ ꯂꯩꯅꯔ ꯆꯥꯅꯤꯅ
ꯎꯝ
ꯑꯩꯈꯣꯏꯅ ꯉꯥꯡꯉꯀꯥꯟꯗ ꯑꯩꯈꯣꯏ ꯄꯨꯈ꯭ꯔꯤꯗꯒ ꯉꯥ ꯆꯨꯞꯄ ꯀꯥꯟꯗ ꯑꯩꯈꯣꯏꯅꯒ ꯆꯥꯡꯅ ꯆꯨꯞꯄꯒ ꯐꯕ ꯉꯥ ꯀꯨꯟꯊ꯭ꯔꯥ ꯅꯤꯐꯨꯒ ꯑꯗꯨꯝ ꯐꯩꯌꯦ ꯃꯥ ꯆꯨꯞꯀꯥꯟꯗ ꯍꯥꯏꯗꯤ ꯉꯗꯣ ꯑꯗꯨꯛꯀꯤ ꯃꯇꯤꯛ ꯂꯩꯌꯦꯕ
ꯃꯥꯅꯦ ꯇꯥꯎꯔꯒ ꯆꯥꯕ ꯍꯥꯎꯋꯤꯀꯣ
ꯎꯝ ꯍꯥꯎ ꯁ ꯑꯗꯨꯣ ꯅꯪꯗꯤ ꯉꯥꯗꯗꯤ ꯀꯔꯝꯕ ꯀꯥꯟꯅ ꯏꯆꯥ ꯆꯥꯅꯤꯡꯒꯦ
ꯑꯩꯁꯦ ꯉꯥꯁꯦ ꯔꯧꯒ ꯁꯔꯦꯡꯒꯅ ꯄꯥꯝꯃꯦ
ꯁꯔꯦꯡꯗꯤ ꯑꯗꯨꯝ ꯅꯣꯏꯔꯣꯝꯗꯗꯤ ꯐꯪꯕ꯭ꯔꯥ
ꯁꯔꯦꯡꯗꯨꯗꯤ ꯐꯪꯗ꯭ꯔꯤꯌꯦ ꯂꯣꯏꯅꯕꯗꯣ ꯇꯧꯗꯦ ꯅꯣꯏ ꯑꯗꯨꯋꯥꯏꯗꯤ ꯇꯧꯕ꯭ꯔꯣ
ꯇꯧꯗꯨꯗ ꯁꯔꯦꯡ ꯆꯥꯒꯦ ꯍꯥꯏꯔ ꯀꯥꯟꯅ ꯑꯩꯈꯣꯏꯒꯤ ꯆꯤꯛꯀꯦꯟ ꯁꯦꯟꯇꯔ ꯁꯨꯃꯥꯏꯅ ꯂꯩꯕ ꯁꯨꯃꯥꯏꯅ ꯐꯤꯁ ꯁꯦꯟꯇꯔꯅ ꯂꯩꯌꯦꯕ ꯎꯝ ꯁꯤꯁ ꯁꯤ ꯑꯁꯤꯖꯦ ꯋꯥꯔꯤ ꯊꯥꯅꯒꯦ ꯑꯩꯈꯣꯏꯒꯤ ꯑꯍꯜ ꯂꯃꯟꯁꯤꯡꯅ ꯋꯥꯔꯤꯒ ꯍꯥꯏꯀꯥꯟꯗꯗꯤ ꯁꯔꯦꯡꯒ ꯍꯥꯏꯅꯔꯝꯃꯤꯗꯅ
ꯎꯝ
ꯍꯧꯖꯤꯛꯀꯥꯟꯁꯤ ꯁꯔꯦꯡꯁꯤꯕꯨ ꯀꯥꯏ ꯀꯥꯏꯗꯒ ꯈꯔ ꯃꯐꯝꯗꯒ ꯂꯩꯔꯤ ꯆꯅꯣ ꯈꯥꯗꯗꯤ
ꯑ ꯃꯐꯝ ꯈꯔꯗꯤ ꯑꯗꯨꯝ ꯇꯧꯅꯔꯤꯕ ꯃꯥꯜꯂ ꯁꯔꯦꯡꯁꯦ
ꯑꯝ
ꯑꯗꯨꯝ ꯕꯤꯗꯣ ꯀꯩ ꯑꯗꯨꯝ ꯊꯤꯡꯅꯕ ꯌꯥꯎꯋꯦꯕ ꯐ꯭ꯔꯦꯁꯇ ꯑꯗꯨꯝ ꯇꯧꯅꯕꯗꯣ
ꯎꯝ
ꯑꯗꯨꯃꯥꯏꯅ ꯇꯧꯋꯦ ꯑꯗꯨꯒ ꯃꯍꯥꯎꯗꯤ ꯑꯗꯨꯒꯗꯤ ꯃꯍꯥꯎ ꯌꯥꯝ ꯈꯦꯠꯅꯩꯗꯕꯣ
ꯁꯗꯤꯡꯒꯔꯣ
ꯁꯔꯦꯡ ꯁꯔꯦꯡ ꯑꯩꯈꯣꯏ ꯃꯅꯤꯄꯨꯔꯗ ꯊꯥꯗꯖꯕ ꯌꯣꯛꯆꯕꯗꯣ
ꯍꯥ
ꯃꯄꯥꯟꯂꯣꯝꯗꯒꯤ ꯄꯨꯁꯜꯂꯛꯄꯗꯒꯗꯤ ꯑꯁ ꯃꯍꯥꯎ ꯄꯥꯛ ꯈꯦꯅꯩ
ꯈꯦꯠꯅꯅꯤ ꯈꯦꯠꯅꯅꯤ ꯍꯥꯏꯗꯤ ꯑꯁꯣꯝ ꯈꯀꯤꯗꯤ ꯑꯩꯈꯣꯏ ꯑꯁꯣꯝꯗꯒꯤꯩ ꯄꯨꯁꯤꯜꯂꯛꯄ ꯍꯥꯏꯁꯤꯗꯕꯨ ꯍꯤꯗꯥꯛ ꯆꯥꯏꯔꯒ ꯑꯥꯏꯁꯇ ꯌꯣꯝꯃꯒ ꯄꯨꯁꯤꯜꯂꯛꯇꯣꯏꯅꯤ ꯅꯠꯇ꯭ꯔꯥ ꯑ ꯑꯗꯒꯤ ꯇ꯭ꯔꯦꯟꯗꯒ ꯀꯩꯅꯣ ꯇꯧꯕ ꯀꯩꯅꯣ ꯇꯧꯗꯣꯏꯅꯦꯕ ꯇ꯭ꯔꯦꯟꯗꯇ ꯑꯣꯏꯔꯁꯨ ꯇ꯭ꯔꯦꯟꯗ ꯄꯨꯔꯛꯄ ꯑꯣꯏꯔꯁꯨ ꯃꯇꯝꯁꯦ ꯈꯤꯇꯪ ꯊꯨꯅ ꯆꯪꯗꯧꯅꯤ ꯌꯧꯔꯛꯀꯗꯕꯅꯦꯕ ꯇ꯭ꯔꯦꯟꯗ ꯄꯣꯔꯛꯑꯒꯅ ꯑꯩꯈꯣꯏꯒꯤ ꯂꯝꯗꯝꯁꯤ ꯈꯔ ꯊꯨꯅ ꯑꯗꯨꯗꯤ ꯅꯠꯇꯦ ꯍꯧꯖꯤꯛꯅ ꯑꯩꯈꯣꯏꯏꯅꯤ ꯇꯥꯇꯥ ꯀꯩꯀꯥꯅ ꯇꯧꯔꯒ ꯃꯈꯥ ꯂꯝꯕꯤꯗ ꯄꯨꯕꯅꯤꯗꯣ
ꯎꯝ
ꯄꯨꯔꯛꯄꯁꯤꯗ ꯃꯇꯝꯗ ꯑꯗꯨꯝ ꯈꯔ ꯆꯪ ꯉꯥꯗ ꯄꯥꯠꯁꯤꯟꯕꯁꯨ ꯌꯥꯎꯔꯝꯒꯅꯤ
ꯎꯝ
ꯅꯣꯏꯔꯣꯝꯒꯤ ꯇꯨꯔꯦꯟꯒ ꯂꯩꯇ꯭ꯔꯣ
ꯂꯩꯌꯦ ꯇꯨꯔꯦꯟ ꯂꯩ ꯑꯩꯈꯣꯏꯔꯣꯝ ꯑꯩꯈꯣꯏꯔꯣꯝꯒꯤ ꯇꯨꯔꯦꯟꯁꯤꯅ ꯏꯍꯧꯔꯣꯛꯀꯗꯣ ꯇꯥꯔꯕꯣ
ꯑ ꯏꯉꯣꯔꯣꯛ ꯇꯥꯔꯦ
ꯎꯝ ꯏꯉꯧꯔꯣꯛ ꯇꯨꯔꯦꯟꯗꯣ ꯑꯗꯨꯗꯒꯤ ꯂꯥꯛꯑꯦ ꯑꯗꯨꯃꯥꯏꯅ ꯇꯧꯔꯒ ꯆꯦꯟꯊꯔꯒ ꯇꯧꯋꯅꯤ
ꯅꯣꯏ ꯇꯨꯔꯦꯟꯗꯤ ꯀꯔꯤ ꯀꯔꯤ ꯉꯥ ꯉꯥꯛꯇꯤ ꯂꯩꯒꯦ
ꯃꯥꯁꯦ ꯑꯩꯈꯣꯏꯅ ꯁꯤꯖꯤꯟꯅꯔꯤꯕ ꯇꯨꯔꯦꯟꯗ ꯑꯗꯨꯋꯥꯏꯗꯗꯤ ꯂꯩꯇꯦꯗ ꯑꯗꯨꯝ ꯀꯨꯞ ꯀꯨꯝꯕ ꯈꯔ ꯈꯔ ꯂꯩꯕꯒꯤ ꯋꯥꯅꯦꯕꯀꯣ ꯈꯤꯇꯪ ꯆꯪꯁꯤꯜꯂꯗꯤ ꯉꯋꯥ ꯂꯩ ꯉ ꯑꯗꯨꯃꯥꯏꯅ ꯇꯧꯔꯒ ꯂꯩ ꯉꯥꯥꯁ ꯅꯨꯡꯗꯤ ꯀꯣ ꯇꯨꯔꯦꯟꯗ ꯑꯗꯨꯝ ꯂꯩꯕ ꯉꯥꯈꯩꯗꯣ
ꯎꯝ
ꯑ ꯍꯥꯎ ꯑꯣꯏꯦ
ꯅꯨꯡꯉꯥꯁꯦ ꯑꯃꯨ ꯍꯥꯎꯋꯦ ꯍꯥꯏꯅꯦ
ꯎꯝ
ꯉꯥꯁꯦ ꯀꯩꯅꯣ ꯑꯩꯈꯣꯏꯅ ꯑꯩꯅ ꯤꯕꯗꯤ ꯀꯤꯩ ꯁꯤꯩ ꯉꯥ ꯊ ꯀꯤꯒꯂꯕꯣ ꯌꯥꯗꯦꯕ ꯈꯪꯕꯩ ꯂꯥꯛꯄꯩꯗꯤ ꯇꯧꯋꯦ ꯏꯁꯩꯥꯗ ꯃꯣꯏꯒꯤ ꯑꯃ ꯉꯥꯔꯤꯜ ꯂꯩꯥꯏꯁ ꯂꯩꯥꯏꯁꯅꯥ ꯍꯥꯏꯕ꯭ꯔꯥ ꯀꯔꯤꯝ ꯍꯥꯏꯗꯅꯦ ꯉꯥꯔꯤꯜ ꯂꯩꯥꯏꯅꯥ
ꯑꯔꯤꯗ ꯎꯝ
ꯉꯗꯤ ꯑꯩꯈꯣꯏ ꯇꯨꯔꯦꯟꯗ ꯑꯕ ꯑꯩꯈꯣꯏꯅ ꯎꯀꯥꯟꯗꯗꯤ ꯑꯩꯈꯣꯏ ꯑꯩꯗꯤ ꯎꯀꯥꯟꯗ ꯃꯆꯥ ꯃꯆꯥ ꯎꯏ ꯉꯔꯤꯦ ꯑꯩꯅ ꯑꯩꯅ ꯄꯥꯝꯃꯤꯁꯤꯅ ꯑꯆꯧꯕ ꯏꯝꯐꯥꯜ ꯇꯨꯔꯦꯟꯗꯩꯒ ꯂꯩꯕ ꯑꯆꯧꯕꯒ ꯐꯅꯕꯗꯣ
ꯑꯁ ꯆꯥꯎ ꯆꯥꯎ ꯐꯥꯅꯩꯀꯣ
ꯑꯝ ꯑꯆꯧ ꯑꯆꯧꯕ ꯑꯩꯈꯣꯏꯅꯒ ꯁꯨꯝ ꯐꯦꯁꯕꯨꯛꯇ ꯀꯩꯗ ꯐꯣꯟꯗ ꯎꯀꯥꯟꯗ ꯑꯆꯧ ꯑꯆꯧꯕ ꯐꯅꯩꯗꯅ ꯑꯁ ꯑꯗꯨ ꯑꯩꯈꯣꯏ ꯑꯣꯏꯔꯗꯤ ꯑꯁ ꯑꯗꯨꯒ ꯑꯗꯨꯃꯥꯏꯅꯒ ꯂꯩꯕꯗ ꯂꯤꯟꯒ ꯃꯥꯟꯗꯅ ꯐꯥꯔꯨꯗꯣꯏꯅꯦꯕ
ꯃꯥꯅꯦꯦ
ꯅꯪꯕꯨꯣ ꯈꯂ ꯌꯦꯡ ꯎꯝ ꯅꯪꯕꯨ ꯈꯂ ꯌꯦꯡꯅꯦ ꯑꯗꯨꯒ ꯂꯩꯔꯝꯃꯦ ꯈꯔ ꯅꯪꯕꯨ ꯐꯥꯕ ꯉꯝꯒꯗ꯭ꯔꯕ ꯅꯪ
ꯉꯝꯃꯣꯏꯗꯕ ꯀꯥꯏꯗꯒꯤ ꯑꯗꯨꯝ ꯅꯥꯟꯊꯣꯛꯀꯅꯤꯗ ꯀꯥꯏ ꯃꯃꯩꯅ ꯊꯥꯔ ꯃꯇꯝꯗ ꯊꯕꯥꯛꯇꯒ ꯊꯥꯔꯝꯗꯤ ꯐꯟꯦꯃꯦ
ꯐꯅꯤ ꯐꯅꯤ ꯆꯥꯎꯋꯦꯕ
ꯑꯗꯨꯅꯦ ꯉꯥ ꯀꯤꯂꯣ ꯃꯉꯥ ꯇꯔꯨꯛꯃꯨꯛꯀ ꯊꯥꯕ ꯄꯨꯈꯠꯄꯒꯗꯣ ꯗ ꯊꯥꯔ ꯃꯇꯨꯡ ꯣ ꯑꯅ ꯅ ꯑ ꯅꯃꯦ
ꯎꯝ ꯏ ꯃꯥꯇ ꯀꯥꯇꯤ ꯅꯪꯅ ꯍꯦꯛ ꯎꯔꯛꯄꯗ ꯀꯤꯂꯣ ꯀꯌꯥ ꯇꯥꯕꯅꯣ ꯏꯆꯥꯎ ꯆꯥꯎꯥꯎꯕ ꯎꯔꯦ
ꯑꯩꯅ ꯃꯤꯠꯅ ꯎꯕꯗꯗꯤ ꯇꯔꯥꯏ ꯃꯊꯛ ꯇꯥꯕ ꯇꯔꯥꯅꯤꯊꯣꯏ ꯇꯔꯥꯍꯨꯝꯗꯣꯏ ꯇꯥꯕꯗꯤ ꯎꯈ꯭ꯔꯦ ꯑꯗꯨꯗ ꯍꯦꯟꯅ ꯆꯥꯎꯕꯗꯤ ꯎꯗ꯭ꯔꯤꯌꯦ
ꯎꯝ
ꯅꯪꯗꯤ ꯀꯌꯥꯃꯨꯛ ꯆꯥꯎꯕꯗ ꯎꯔꯦ
ꯨꯡ ꯉꯥꯗꯗꯤ ꯀꯤꯂꯣ ꯍꯨꯝꯐꯨ ꯍꯕ ꯎꯔꯦꯗ
ꯑꯁ ꯑꯗꯨꯗ ꯑꯗꯨꯗꯤ ꯎꯟ꯭ꯔꯦ
ꯆꯥꯎꯋꯦ ꯉꯥꯁꯦ
ꯍꯨꯝꯐꯨꯒ ꯍꯨꯝꯐꯨꯒ ꯌꯦꯟꯕꯗꯨꯗꯤ ꯑ ꯑ ꯍꯥꯎꯅꯤ ꯀꯣ ꯑꯗꯨꯗꯤ
ꯁꯣꯏ ꯑ ꯁꯤꯁꯦ ꯃꯣꯏ ꯉꯥꯗꯣ ꯃꯃꯤꯡꯗꯤ ꯀꯥꯎꯔꯦ ꯑꯩꯅ ꯎꯕꯁꯦ ꯐꯨꯕꯥꯇꯦꯔꯥꯗ ꯎ ꯎꯕꯅꯦ
ꯑꯥ
ꯍꯥꯏꯗꯤ ꯃꯣꯏꯒꯤ ꯉꯥꯁꯦ ꯀꯃꯥꯏꯅ ꯊꯝꯒꯦ ꯀꯥꯟꯗ ꯇꯨꯔꯦꯟꯗꯒꯤ ꯏꯝꯐꯥꯜ ꯇꯨꯔꯦꯟꯗꯒꯤ ꯐꯥꯕ ꯉꯥꯗꯤ ꯉꯥꯅꯦꯕꯀꯣ
ꯑꯥ
ꯃꯣꯏꯒꯤꯗꯤ ꯉꯥꯁꯦ ꯏꯁꯤꯡꯗ ꯊꯧꯔꯤꯅ ꯄꯨꯜꯂꯒ ꯊꯥꯗꯣꯛꯑ ꯊꯝꯃꯦ
ꯎꯝ
ꯑꯗꯤ ꯃꯣꯏ ꯎꯝ ꯑꯗꯣ ꯁꯤ ꯉꯥ ꯀꯌꯥꯃꯨꯛ ꯌꯥꯝ ꯆꯥꯎꯋꯤ ꯍꯥꯏꯗꯤ ꯑꯉꯥꯡ ꯑꯃꯒꯥ ꯆꯥꯎ ꯃꯥꯟꯅꯔꯤꯅꯦꯕ ꯉꯥ ꯗꯣ
ꯃꯥꯅꯦ ꯄꯣꯛꯄ ꯑꯉꯥꯡ ꯑꯃꯗꯩꯗꯤ ꯍꯦꯜꯂꯝꯃꯦꯕ ꯅꯠꯇ꯭ꯔꯣ
ꯍꯦꯜꯂꯦ ꯀꯖꯤ ꯍꯨꯝꯐꯨ ꯍꯥꯏꯖꯦ ꯑꯩꯈꯣꯏꯁꯦ ꯍꯧꯖꯤꯛ ꯂꯩꯔꯤꯁꯦ ꯃꯤ ꯑꯃꯒꯤ ꯆꯥꯡ ꯆꯥꯎꯔꯤꯅꯦꯕꯥ
ꯑꯗꯣ ꯃꯣꯏꯗꯤ ꯑꯇꯣꯞꯄ ꯉꯥ ꯃꯀꯨꯞ ꯃꯀꯨꯞ ꯀꯨꯝꯕ ꯑꯣꯏꯅ ꯆꯥꯔꯝꯅꯤꯅꯦ
ꯎꯝ ꯃꯣꯏꯁꯦ ꯇꯨꯔꯦꯟꯗ ꯐꯪꯕ ꯉꯥ ꯉꯥ ꯑꯣꯏꯒꯦꯔꯥ ꯑꯃ ꯑꯣꯏꯒꯦꯔꯥ ꯑꯗꯣ ꯑꯐꯪ ꯑꯐꯪ ꯃꯣꯏꯁꯦ ꯆꯥꯏ ꯆꯥꯔꯝꯒꯅꯤ
ꯑꯁ ꯃꯊꯤ ꯃꯆꯤꯟꯗꯒ ꯈꯨꯠꯀ ꯊꯤꯟꯖꯤꯜꯂꯒ ꯑꯗꯨꯝ ꯁꯥꯏꯗꯦꯛꯈꯤꯒꯗꯕ ꯃꯥꯜꯂꯦ
ꯑꯗꯨꯝ ꯉꯝꯈꯤꯅꯤ ꯍꯥꯏꯗꯤ ꯉꯥꯁꯦ ꯃꯆꯥ ꯅꯠꯇ꯭ꯔꯦꯃꯤ ꯅꯪꯕꯨ ꯀꯦꯖꯤ ꯍꯨꯝꯐꯨ ꯍꯥꯏꯖꯦ ꯊꯤ ꯆꯥꯎꯔꯗ꯭ꯔꯣ
ꯑꯗꯨꯅꯦ ꯍꯥꯏꯖꯦ ꯍꯨꯏ ꯑꯃꯒꯤ ꯑꯆꯧꯕꯗꯤ ꯍꯦꯜꯂꯝꯅꯤ ꯀꯩꯅꯣ ꯑꯣꯛ ꯑꯣꯛ ꯍꯥꯇꯝ ꯑꯃꯗꯤꯒꯤ ꯍꯦꯜꯂꯕꯅꯦ
ꯎꯝ ꯅꯣꯏꯔꯣꯝꯗꯗꯤ ꯉꯥ ꯑꯆꯧꯕꯥ ꯐꯥꯕ ꯈꯣꯠꯄꯒꯗꯤ ꯇꯧꯗꯦ
ꯇꯧꯗꯦ ꯑꯩꯈꯣꯏꯔꯣꯝꯗꯗꯤ ꯉꯥ ꯑꯆꯧꯕ ꯂꯩꯇꯦ ꯉꯥꯕꯨ ꯌꯥꯝꯅ ꯂꯩꯕ ꯎꯗꯦꯗ
ꯍꯧꯖꯤꯛꯀꯥꯟꯁꯦ ꯂꯧꯁꯤꯡ ꯃꯇꯝꯁꯨ ꯑꯣꯏꯕꯅꯤꯅ ꯂꯧꯁꯤꯡ ꯐꯣꯔꯁꯟ ꯅꯥꯒꯥ ꯂꯣꯇꯥꯕꯤ ꯑꯗꯨꯅꯒ ꯄꯊꯞ ꯄꯊꯞ ꯈꯣꯏꯔꯒ ꯒꯥꯔꯤ ꯉꯥ ꯒꯥꯔꯤ ꯃꯅꯨꯡꯗ ꯏꯟꯅꯔꯒ ꯉꯥ ꯐꯥꯕꯒꯗꯨ ꯅꯪꯕꯨ ꯌꯥꯎꯔꯕꯣ
ꯑꯩ ꯌꯥꯎꯗ꯭ꯔꯤ
ꯑꯁ ꯑꯗꯨꯒꯤ ꯕꯤꯠꯁꯨ ꯕꯤꯠꯅꯦꯍꯦ ꯍꯥꯏꯗꯤ ꯏꯁꯤꯡꯁꯦ ꯈꯤꯇꯪ ꯈꯤꯇꯪꯗꯤ ꯂꯩꯗꯣꯏꯅꯦꯕꯀꯣ ꯃꯥꯒꯤ ꯇꯐꯦꯠꯇꯒꯤ ꯎꯔꯨꯔ ꯎ ꯎꯪꯉꯛꯑꯀꯥꯟꯗ ꯉꯥꯥꯁꯦ ꯂꯣꯏꯅ ꯉꯥꯎꯔꯣ ꯉꯥꯎꯔ ꯊꯣꯛꯂꯛꯇꯣꯏꯅꯦ ꯁꯦꯕ
ꯎꯝ
ꯍꯥꯏꯗꯤ ꯑꯇꯩ ꯉꯥꯗꯤ ꯇꯞ ꯇꯞ ꯐꯥꯕꯥ ꯑꯗ ꯉꯥ ꯃꯨꯁꯦ
ꯎꯝ
ꯆꯥꯔꯝꯃꯒ ꯁ꯭ꯋꯥꯏ ꯁ꯭ꯏ ꯃꯥꯡꯕꯁꯦ ꯈꯨꯠꯅꯒ ꯍꯨꯝꯃꯒ ꯊꯤꯔꯒ ꯑꯗꯨꯒꯤ ꯐꯥꯕꯒꯤ ꯕꯤꯠꯇꯨꯗꯤ ꯂꯩꯕꯅꯤꯗ
ꯎꯝ ꯅꯨꯡꯉꯥꯏꯅꯤ ꯅꯨꯡꯉꯥꯏꯅꯤ
ꯎꯝ
ꯑꯩ ꯌꯥꯎꯗ꯭ꯔꯦ ꯑꯗꯨꯗꯣ ꯑꯃꯨꯛ ꯑꯦꯛꯁꯄꯔꯤꯌꯦꯟꯁ ꯇꯧꯗ꯭ꯔꯦ
ꯎꯝ ꯎꯁ ꯉꯥ ꯁꯦ ꯇꯨꯔꯦꯟꯒꯤ ꯉꯥꯁꯨ ꯑꯗꯨꯝ ꯐꯖꯅ ꯍꯥꯎꯕꯅꯤꯗ ꯄꯨꯈ꯭ꯔꯤꯗꯒꯤꯗꯤ ꯇꯨꯔꯦꯟꯅꯥ ꯑꯃꯨꯛ ꯍꯦꯜꯂꯝꯕ ꯌꯥꯏ
ꯍꯦꯜꯂꯦ ꯍꯦꯜꯂꯦ ꯍꯦꯜꯂꯦ
ꯉꯥꯁꯦ ꯑꯃꯔꯣꯝꯗ ꯃꯃꯜꯁꯤꯁꯨ ꯐꯥꯔꯝ ꯗꯒꯤ ꯉꯥ ꯒꯥ ꯌꯨꯝꯒꯤ ꯉꯥꯒ ꯇꯨꯔꯦꯟꯒꯤ ꯉꯥꯒ ꯇꯨꯔꯦꯟꯒꯤ ꯉꯥꯅ ꯑꯃꯨꯛ ꯈꯋ꯭ꯥꯏꯗꯩ ꯇꯥꯡꯕ ꯃꯥꯜꯂꯦ
ꯎꯝ
ꯇꯨꯔꯦꯜ ꯅꯥꯗꯤ ꯇꯨꯔꯦꯟ ꯑꯁꯤꯗꯕꯨ ꯑꯗꯨꯝ ꯃꯍꯧꯁꯥꯒꯤ ꯃꯆꯤꯟꯖꯥꯛ ꯄꯤꯖꯕ ꯉꯥꯅꯤ ꯆꯥꯖꯕ ꯃꯁꯥꯅ ꯊꯤꯔ ꯆꯥꯖꯔꯤꯅꯤ ꯅꯠꯇ꯭ꯔꯥ
ꯃꯥꯅꯦ
ꯁꯥꯥꯕ ꯉꯥ ꯍꯥꯏꯁꯦ ꯃꯥꯒꯤ ꯉꯥꯁꯦ ꯎꯏ ꯎꯏꯁꯤ ꯂꯥꯎꯔꯒ ꯊꯨꯝꯃꯦꯒꯅ ꯍꯥꯏꯌꯦꯕ
ꯍꯣ ꯂꯩꯔꯣ ꯑꯗꯨꯗꯤ
ꯍꯣ ꯍꯣ ꯇꯧꯔꯣ ꯇꯧꯔꯣ ꯑꯗꯨꯗꯤ ꯎꯝ ꯊꯝꯃꯒꯦ